ꯎꯝ ꯀꯔꯤ ꯍꯥꯏꯅꯤꯡꯕ ꯂꯩꯕ꯭ꯔꯣ ꯑꯉꯥꯎꯕ ꯍꯒꯥꯕ
ꯉꯥꯎꯕꯤ
ꯑꯉꯥꯎꯕ ꯀꯔꯤ
ꯑꯉꯥꯎꯕꯤ
ꯑꯉꯥꯎꯕ ꯀꯔꯤ
ꯑꯦ ꯑꯉꯥꯎꯕ ꯑꯉꯥꯎꯕꯤ ꯑꯣ ꯑꯗꯨꯗꯤ ꯑꯩꯈꯣꯏꯅꯤ ꯑꯉꯥꯎꯕ ꯑꯉꯥꯡꯕꯤ ꯑꯣ ꯅꯨꯡꯉꯥꯏꯔꯦ
ꯅꯪ ꯉ ꯑꯁꯤ ꯀꯔꯤ ꯆꯥꯕ꯭ꯔꯣ ꯌꯥꯝ ꯍꯔꯥꯎꯕꯁꯦ ꯑꯗꯨꯒ ꯈꯔ ꯉꯥꯎꯕ ꯃꯣꯠꯁꯦ
ꯎ ꯉꯁꯤꯗꯤ
ꯉꯁꯤꯗꯤ ꯀꯔꯤꯌꯦ
ꯑꯩꯒꯤ ꯅꯨꯡꯁꯤꯕꯤꯒꯤ ꯃꯈꯣꯟꯁꯦ ꯑꯃꯨꯛ ꯇꯥꯕ ꯐꯪꯉꯦꯕꯀꯣ
ꯑꯣ ꯑꯗꯨꯒꯗꯨꯒꯥ
ꯍꯔꯥꯎꯕ
ꯑꯣ ꯑꯗꯨꯃꯥꯏꯅ ꯇꯧꯕ꯭ꯔꯣ
ꯇꯧꯔꯦ
ꯑꯣ ꯑꯩꯗꯤ ꯈꯪꯗꯦꯅꯦ
ꯅꯪꯗꯤ ꯁꯨꯃꯥꯏꯅ ꯇꯧꯗꯕ ꯃꯥꯜꯂꯦꯀꯣ
ꯇꯧꯗꯦ ꯍꯩꯕ꯭ꯔꯣ
ꯑꯁ ꯅꯨꯡꯉꯥꯏꯇꯦꯀꯣ ꯑꯉꯥꯎꯕ ꯁꯨꯕꯤꯔꯛꯑꯅꯤꯀꯣ
ꯑꯁ ꯅꯪꯅꯅꯦ ꯕꯤꯔꯥꯕꯁꯦ
ꯑꯁ ꯕꯗꯥ ꯍꯥꯕ
ꯍꯦ ꯑ ꯏꯣ ꯑꯁ ꯑꯁ ꯑꯁꯤꯁꯦꯡꯕ ꯅꯪ ꯆꯤꯈ꯭ꯔꯤꯔꯣ ꯀꯔꯤ ꯇꯧꯔꯣ
ꯈꯪꯗꯦꯀꯣ ꯑꯩꯗꯣ ꯉꯁꯤꯗ ꯇꯧꯅꯤꯡꯕ
ꯑ ꯅꯪꯗꯤ ꯌꯨꯝꯗ ꯂꯩꯕ꯭ꯔꯥ
ꯌꯨꯝꯗ ꯂꯩꯇ꯭ꯔꯗꯤ ꯀꯥꯏꯗ ꯂꯩꯕ꯭ꯔꯣ ꯑꯩꯕꯨ ꯃꯄꯥꯟꯗ ꯍꯤꯞꯄꯒ ꯂꯩꯒꯗ꯭ꯔꯣ ꯑꯩꯏꯒꯤ ꯌꯨꯝꯗ ꯇꯨꯝꯕꯗꯣ ꯍꯧꯗꯣꯡꯒꯤ ꯌꯨꯝꯗ ꯇꯗ꯭ꯔꯣ
ꯑ ꯍꯣꯗꯧꯒꯤ ꯗꯗꯤꯄꯤꯛ ꯃꯜꯂꯦ ꯍꯨꯏꯒꯤꯗꯤ ꯌꯥꯏ ꯑꯗꯣꯒꯤꯗꯤ ꯄꯤꯛꯃꯜꯂꯦ
ꯍꯧꯗꯣꯡꯒꯤ ꯌꯨꯝꯗꯤ ꯑꯩꯈꯣꯏ ꯑꯩꯈꯣꯏ ꯌꯨꯝꯗ ꯑꯗꯨꯝ ꯂꯩ ꯑꯗꯨꯗꯤ ꯅꯣꯏ ꯌꯨꯝꯗꯁꯨ ꯍꯧꯗꯣꯡ ꯂꯩꯛꯏ ꯑꯗꯨꯗꯤ ꯄꯤꯛ ꯃꯥꯜꯂꯦ ꯀꯥꯏꯅ
ꯎ ꯌꯦꯃ
ꯆꯦ ꯆꯂꯣ ꯦꯒꯥꯏꯅ ꯑ ꯊ ꯑꯣꯏꯔꯦ ꯆ ꯆꯥꯅꯤ
ꯀꯔꯤꯒꯤ ꯀꯔꯤꯒꯤ ꯇꯧꯔ
ꯍ
ꯑꯗꯨ ꯑꯗꯨ ꯇꯧꯕꯗꯨꯒꯦ ꯃꯥꯟꯗ꯭ꯔꯗꯤ ꯀꯔꯤ ꯃꯥꯟꯕ꯭ꯔꯥ ꯑ
ꯌꯥꯔꯦ ꯌꯥꯔꯦ ꯤꯃꯥ ꯌꯥꯔ ꯌꯥꯔꯦ ꯤꯃꯥ ꯁꯋꯥꯥꯏꯗ ꯂꯦꯄꯨ
ꯑ ꯇꯃ ꯇ ꯑꯥ ꯎꯒꯠꯇꯣ
ꯑꯗꯨꯗꯤ ꯁꯨꯃꯥꯏꯅ ꯇꯧꯒꯦ ꯃꯨ ꯍꯦ ꯍꯦ ꯍꯦ ꯍ
ꯇꯁ
ꯎ
ꯅꯛꯅꯤꯡꯗꯦ ꯑꯗꯨꯗꯤ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
ꯁꯤꯦ ꯑꯗꯨꯁꯨ ꯅꯠꯅꯤꯡꯗꯦ
ꯂꯧꯅꯤꯡꯗꯨꯗꯤ ꯇꯣꯛꯑꯣꯅ ꯀꯅꯥꯅꯣ ꯅꯣꯛꯑꯣ ꯍꯥꯏꯅꯣ ꯎꯍꯦꯍꯦ ꯍꯦ
ꯑꯁ
ꯍ
ꯍꯌꯥ
ꯑꯗꯤꯀꯣ
ꯎꯝ
ꯑꯁꯤꯒꯨꯝꯕꯗꯨ ꯆꯥꯗꯦ
ꯀꯔꯤ
ꯑꯩꯕꯨ ꯆꯥꯛ ꯌꯥꯝ ꯌꯥꯝ ꯆꯥꯕ꯭ꯔꯥꯅꯤ ꯑꯩ ꯆꯥꯛ ꯆꯥꯗꯦ ꯑꯩ ꯆꯥꯛ ꯀꯩꯝꯇ ꯆꯥꯗꯦ
ꯑꯣ ꯀꯅꯥꯅ ꯆꯥꯕꯣ ꯀꯅꯥꯅ ꯆꯥꯒꯅꯤꯣ ꯍꯥꯏꯕ꯭ꯔꯣ
ꯃꯤꯅ ꯍꯥꯏꯕ ꯑꯩ ꯑꯩ ꯆꯥꯛ ꯌꯥꯝ ꯆꯥꯕ꯭ꯔꯅꯦ ꯆꯥꯗꯦ
ꯑꯁ
ꯎ
ꯑꯁꯤꯅ ꯐꯁꯦ ꯑꯁ ꯐꯖꯅ ꯉꯥꯎꯈ꯭ꯔꯕ ꯃꯥ ꯉꯁꯤꯁꯦ
ꯎ
ꯌꯥꯝ ꯍꯔꯥꯎꯕꯥ ꯅꯪ ꯑꯩꯍꯦꯍꯦ ꯇꯧꯋꯁꯦ
ꯈꯪꯗꯦꯗ
ꯅꯪꯅ ꯈꯪꯗ꯭ꯔꯗꯤ ꯀꯅꯥꯗ ꯈꯪꯒꯦꯔꯣ
ꯅꯪ ꯈꯥꯡꯂꯝꯕꯌꯥ
ꯎꯝ
ꯅꯪ ꯈꯪꯗ꯭ꯔꯗꯤ ꯑꯩꯁꯨ ꯈꯪꯗ꯭ꯔꯦꯀꯣ
ꯑ ꯑꯩ ꯈꯪꯗꯦ ꯅꯪꯅ ꯈꯔ ꯉꯒꯅꯤ
ꯍꯥꯏꯕꯗꯤ ꯑꯩꯗꯤ ꯈꯪꯗꯦꯕ
ꯌꯥꯔꯦ ꯑꯁ
ꯁꯁꯤ
ꯑꯩꯌ
ꯑꯁ ꯇꯨꯀꯠꯆꯩꯌꯦ ꯑꯗꯨꯒꯤ ꯃꯈꯣꯡꯗꯨ ꯀꯔꯤꯔꯣ
ꯗꯥꯏꯅꯣꯁꯣꯔꯣꯁꯤ ꯃꯈꯣꯟꯅꯤ ꯍꯥꯏꯅ ꯇꯥꯔꯒ ꯅꯪꯅ ꯇꯨꯀꯠꯆꯩ ꯍꯥꯏ
ꯌꯦꯕꯤꯕꯤ
ꯀꯔꯤꯅꯣ
ꯀꯅ
ꯌꯥꯗ ꯍꯕꯗꯨ
ꯑꯁ ꯇꯔꯦ
ꯌꯥꯔꯦ ꯌꯥꯔꯦ ꯃꯥ
ꯍꯣꯏ ꯌꯥꯔꯦ
ꯑꯗꯨꯗꯤ ꯑꯦ ꯇꯨꯝꯕ ꯌꯥꯈꯤꯔꯣꯏ ꯍꯧꯖꯤꯛ ꯍꯧꯖꯤꯛꯁꯤ ꯇꯨꯝꯕ ꯌꯥꯗꯦ ꯇꯨꯝꯕ ꯌꯥꯗꯦ ꯁ ꯑꯗꯨꯝ ꯇꯨꯝꯕ ꯌꯥꯗꯦ ꯌꯥꯔꯦ ꯇꯨꯝꯕ
ꯀꯩꯒꯤ ꯍꯥꯏꯔꯒ
ꯌꯥꯗꯦ ꯍꯥꯏꯗꯤ ꯌꯥꯗꯦ
ꯔꯤꯖꯟ ꯍꯥꯏꯕꯤꯔꯛꯑꯣ ꯀꯩꯅꯣ
ꯌꯥꯗꯦ ꯍꯥꯏꯥꯏ ꯌꯥꯗꯦ
ꯅꯪ ꯆꯩ ꯆꯥꯒꯅꯤꯀꯣ ꯉꯉꯣ ꯈꯔꯤꯔꯣ
ꯌꯥꯗꯦ ꯍꯥꯏꯗꯤ ꯌꯥꯗꯦ
ꯎꯝ ꯆꯩ ꯆꯒꯅꯤ ꯎꯝ
ꯑꯩ ꯁꯥꯎꯔꯦꯀꯣ ꯅꯪ ꯑꯩ ꯁꯥꯎꯍꯟꯒꯅꯨ ꯍꯌꯦꯡꯋꯥꯏ ꯅꯪꯕꯨ ꯊꯤꯅ ꯑꯣꯠꯀꯅꯤꯀꯣ
ꯎꯝ ꯀꯥꯏꯗ
ꯅꯪꯅ ꯆꯥꯛ ꯊꯣꯡꯕꯗꯣ ꯅꯪ ꯆꯥꯛ ꯊꯤꯔꯣ ꯆꯥꯛ ꯊꯤꯔꯣ ꯍꯥꯏꯔꯒ ꯊꯤꯔꯛꯄ ꯀꯥꯟꯗ ꯍꯨꯏꯗꯣ ꯄꯤꯖꯅꯤ
ꯑ ꯀꯩꯗ
ꯍꯥꯏꯔꯒ ꯍꯥꯏꯔꯒ ꯑꯃꯨꯛ ꯑꯩ ꯏꯔꯨ ꯂꯨꯖꯔꯒꯦ ꯏꯁꯤꯡ ꯂꯨꯝꯃꯣ ꯍꯥꯏꯔꯒ ꯏꯁꯤꯡ ꯂꯨꯝꯕꯒ ꯏꯁꯤꯡ ꯂꯨꯝꯕꯗꯨ ꯃꯄꯥꯟꯗ ꯑꯃꯨꯛ ꯍꯥꯏꯗꯣꯛꯀꯅꯤ
ꯎ ꯎ ꯅꯪ ꯐꯠꯇꯦ ꯅꯪ ꯐꯠꯇꯦ
ꯑꯗꯨꯒ ꯌꯦꯔꯨꯝ ꯌꯦꯔꯝꯗꯣ
ꯑ ꯑꯥ ꯑꯥ ꯇꯥꯅꯤꯡꯗꯦ
ꯌꯣ ꯑꯣꯝꯂꯦꯠꯣ ꯑꯣꯝ꯭ꯂꯦꯠꯣ ꯍꯥꯏꯒ
ꯕꯥ ꯎꯝ
ꯑꯁ ꯌꯥꯔꯦ ꯌꯥꯔꯦ ꯇꯥꯅꯤꯡꯗ꯭ꯔꯗꯤ ꯉꯥꯡꯉꯔꯣꯏ ꯉꯥꯡꯕꯨꯛ ꯉꯥꯡꯉꯨ
ꯎ ꯑꯩꯇꯨꯝꯒꯦ
ꯌꯦꯁ
ꯀꯔꯤꯛꯏ ꯇꯨꯡꯅꯤꯡꯕ ꯍꯧꯈ꯭ꯔꯦ ꯑꯩ
ꯇꯨꯝꯕ ꯌꯥꯈꯤꯔꯣꯏ ꯅꯪ ꯍꯦꯛ ꯇꯨꯝꯕꯒ ꯑꯩ ꯅꯪ ꯍꯥꯠꯄ ꯂꯥꯛꯀ
ꯎꯝ ꯀꯥꯏꯗꯦ ꯅꯪ ꯑꯩꯕꯨ ꯊꯤꯔꯨꯁꯨ ꯄꯛ ꯐꯪꯂꯔꯣꯏ
ꯑꯦ ꯃꯅꯝꯗ ꯊꯤꯔꯛꯀꯅꯤ
ꯑꯩꯒꯤ ꯃꯅꯪꯁꯨ ꯈꯪꯗꯕꯤꯗ ꯊꯤꯒꯦ ꯇꯧꯋꯦ ꯍꯥꯏ
ꯈꯪꯗ꯭ꯔꯗꯤ
ꯑ ꯀꯃꯥꯏꯅ ꯈꯪꯒꯦꯔꯣ ꯑꯌꯣ
ꯈꯪꯗ꯭ꯔꯗꯤ ꯑꯣꯍꯣ ꯅꯪꯁꯤꯗꯤ ꯌꯥꯗ꯭ꯔꯦꯗ
ꯑꯗꯨ ꯑꯣꯏꯔꯗꯤ ꯀꯔꯤ ꯃꯅꯝ ꯅꯝ꯭ꯔꯣ ꯍꯥꯏꯌꯣ
ꯅꯪꯒꯤ ꯃꯅꯝꯗꯗꯤ ꯁꯝꯕ꯭ꯔꯩ ꯃꯅꯥꯒꯤ ꯆꯦꯒꯤ ꯃꯅꯝ ꯅꯝꯗꯦ
ꯏꯩꯗ ꯏ ꯏꯁꯩꯩꯗ ꯂꯣ ꯊ꯭ꯔ ꯁꯝꯕ꯭ꯔꯦ ꯏꯗ ꯑꯥꯎ ꯑꯩ ꯇꯅꯤꯡꯕ ꯑ
ꯇꯨꯝꯕ ꯌꯥꯈꯤꯔꯣꯏ ꯇꯨꯝꯕ ꯌꯥꯔꯣꯏꯗꯤ ꯌꯥꯔꯣꯏ
ꯌꯥꯒꯅꯤ ꯑꯩ ꯇꯨꯝꯒꯦ
ꯇꯨꯝꯕ ꯌꯥꯔꯣꯏꯗꯤ ꯌꯥꯔꯣꯏ
ꯀꯔꯤꯔꯣ ꯀꯩꯒꯤꯔꯣ ꯃꯤꯅ ꯍꯪꯕꯗꯨ ꯈꯨꯉ
ꯍꯥꯏꯌꯣ ꯍꯥꯏꯌꯣ ꯀꯔꯤꯅꯣ ꯅꯪꯅꯣ ꯍꯥꯏꯕꯗꯣ ꯑꯩ ꯈꯨꯝꯗꯦ ꯑꯦ
ꯒꯥ ꯍꯧꯈ꯭ꯔꯦ ꯅꯪꯉꯁꯦ
ꯑꯁ ꯍꯥꯎꯗꯗ
ꯀꯦꯔꯤ ꯍꯥꯎꯗꯦ
ꯍꯥꯎ ꯇꯩ ꯑꯩꯅ ꯍꯥꯏꯕꯗꯤꯀꯣ
ꯀꯔꯤ
ꯑꯩꯅ ꯍꯥꯏꯕꯗꯤ ꯀꯔꯤꯅꯣ ꯍꯥꯏꯕꯅꯤꯗ
ꯀꯔꯤ ꯀꯔꯤꯅꯣ
ꯀꯔꯤꯅꯣꯗꯤ ꯀꯔꯤꯗꯣ
ꯅꯪꯒꯤ ꯀꯔꯤꯅꯣ
ꯀꯥꯟꯗꯤ ꯑꯖꯤꯠꯁꯤ
ꯏꯅꯦ ꯑꯩ ꯇꯨꯝꯒꯦ
ꯇꯨꯝꯒꯤ ꯅꯨꯡꯉꯥꯏꯈꯣ ꯑꯁ ꯇꯨꯝꯉꯨꯅꯅꯨꯡ ꯍꯥꯏꯔꯒꯦ ꯇꯨꯝꯒꯦ ꯇꯨꯝꯒꯦꯥꯏ ꯁꯥꯎꯔꯛꯀꯅꯤ
ꯑ
ꯑꯩ ꯁꯧꯣꯔ ꯑꯗꯤꯒꯣ ꯑꯩꯒꯤ ꯄꯨꯗꯣ ꯄ꯭ꯔꯣꯞ ꯄ꯭ꯔꯣꯣꯛ ꯄ꯭ꯔꯣ ꯄ꯭ꯔꯣ ꯆꯥꯛꯄ
ꯑꯁ ꯀꯥꯏꯗ ꯃꯤꯅꯠꯇꯨꯝꯅꯤꯡꯉꯗꯤ ꯀꯔꯤꯔꯣ ꯅꯪꯁꯨ ꯀꯔꯤꯔꯣ ꯁꯦ ꯁꯦ ꯁꯦꯒ ꯍꯧꯈ꯭ꯔꯦ ꯍꯥꯏꯕꯅꯤ ꯑꯁꯤꯒꯤ ꯁꯨꯃꯥꯏꯅ ꯇꯧꯕꯒꯦ ꯍꯥꯏꯕꯅꯤ ꯀꯔꯤ ꯍꯥꯎꯗꯦ ꯇꯠ ꯀꯔꯤ ꯏ
ꯅꯪꯁꯤꯗꯤ ꯈꯪꯗ꯭ꯔꯦꯗ
ꯑꯥ ꯈꯪꯒꯅꯨ ꯈꯪꯗꯕꯅ ꯍꯦꯟꯅ ꯐꯩꯌꯦ
ꯅꯪꯁꯤꯗꯤ ꯑꯩ ꯈꯪꯗ꯭ꯔꯦ
ꯑ ꯈꯪꯒꯅ ꯍꯥꯏꯕꯅꯤꯗ ꯀꯔꯤꯔꯣ ꯀꯅꯥꯁꯨ ꯈꯪꯕꯤꯌꯣ ꯍꯥꯏꯕ ꯅꯠꯇꯦ
ꯑꯩꯅ ꯈꯟꯕꯗꯤ ꯑꯁ ꯈꯪꯗ꯭ꯔꯦꯗ ꯍꯧꯖꯤꯛꯁꯦ
ꯈꯪꯉꯨꯅꯨ ꯑꯗꯨꯅ ꯐꯩꯌꯦ
ꯋꯥꯒ ꯑꯝꯇ ꯉꯥꯡꯗꯦꯅꯁꯨ ꯍꯥꯏꯌꯦꯕ ꯑꯗꯨꯒ ꯑꯩꯅ ꯉꯥꯡꯗꯤ ꯃꯥꯗꯤ ꯉꯥꯡꯁꯨ ꯉꯟꯗꯦ ꯈꯣꯡꯄꯥꯛꯅ ꯅꯦꯠꯂꯛꯀꯅꯤꯀꯣ
ꯅꯣꯛꯀꯅꯨ ꯇꯥꯅꯤꯡꯗꯦ
ꯀꯔꯤꯒꯤꯔꯣ
ꯅꯣꯛꯇ꯭ꯔꯗꯤ ꯃꯤꯅ ꯍꯥꯏꯅꯩ ꯅꯣꯛꯄꯁꯤꯗꯤ ꯈ꯭ꯋꯥꯏꯗꯒꯤ ꯐꯕ ꯍꯤꯗꯥꯛ
ꯑ ꯑꯥ ꯑꯥ ꯇꯥꯅꯤꯡꯗꯦ
ꯅꯪꯅ ꯍꯥꯏꯗꯨꯗꯤ ꯈꯪꯉꯦ ꯑꯩꯁꯨ
ꯅꯪꯁꯤ ꯏꯁ ꯑꯁ ꯋꯥꯔꯤ ꯌꯥꯝ ꯁꯥꯅꯤꯡꯉꯅꯤꯡꯕ ꯃꯥꯟꯗ꯭ꯔꯦ ꯇꯨꯝꯅꯤꯡꯉꯦ ꯍꯥꯏꯌꯦ ꯑꯥ ꯑꯩ ꯁꯥꯎꯔꯛꯀꯅꯤ ꯇꯨꯝꯕ ꯌꯥꯔꯣꯏꯗꯤ ꯌꯥꯔꯣꯏ
ꯁꯥꯎꯑꯣꯅꯦ ꯀꯅꯥꯅ ꯁꯥꯎꯒꯅꯨ ꯍꯥꯏꯕ꯭ꯔꯥ ꯀꯅꯥꯁꯨ ꯍꯥꯏꯗꯦ ꯆꯧ ꯆꯣ ꯆꯣ
ꯇꯨꯝꯒꯅꯨ ꯇꯨꯝꯒꯅꯨ
ꯑꯦ ꯑꯩꯒꯤ ꯈꯨꯁꯤꯅꯤꯀꯣ
ꯇꯨꯝꯕ ꯌꯥꯔꯣꯏꯗꯤ ꯌꯥꯔꯣꯏ ꯅꯪ ꯑꯩꯅ ꯍꯥꯏꯕ ꯏꯟꯗ꯭ꯔꯗꯤ ꯆꯩ ꯂꯩꯔꯦ
ꯂꯥꯡꯒꯅꯨ ꯌꯥꯝ ꯂꯥꯡꯒꯅꯨꯀꯣ ꯇꯥꯅꯤꯡꯗꯦ
ꯇꯥꯅꯤꯡꯗ꯭ꯔꯁꯨ ꯇꯥꯕ ꯇꯥꯏ
ꯇꯥꯅꯤꯡꯗꯦ ꯑꯗꯨꯒ ꯇꯥꯁꯨ ꯇꯥꯕꯤꯔꯣꯏ
ꯇꯥꯗꯕ ꯌꯥꯔꯣꯏ
ꯌꯥꯅꯤ ꯀꯩꯅꯣ